ꯍꯜꯂꯣ ꯇꯥꯔꯕꯣ
ꯇꯥꯔꯦ
ꯥꯇꯥꯔꯦ ꯇꯥꯔꯦ ꯎꯝ ꯎꯝ ꯅꯨꯡꯉꯥꯏꯔꯤꯀꯣ?
ꯅꯨꯡꯉꯥꯏꯔꯤ ꯏꯦ ꯅꯨꯡꯉꯥꯏꯕꯁꯦ ꯈꯪꯗꯦ ꯅꯣꯡꯃꯩ ꯅꯣꯡꯃꯩ ꯁꯨꯝ ꯁꯨꯝ ꯆꯤꯡꯈꯠꯂꯛꯑꯦ ꯁꯨꯝ ꯁꯨꯝ ꯆꯤꯡꯈꯠꯂꯛꯑꯦ ꯉꯥꯏꯍꯛ ꯂꯩꯔꯒ ꯑꯗꯨꯒ ꯁꯨꯝ ꯉꯥꯏꯍꯥꯛꯇꯪ ꯑꯩꯈꯣꯏꯒꯤ ꯍꯥꯏꯕꯗꯤ ꯅꯣꯡꯃ ꯅꯤꯅꯤꯒꯤꯁꯦ ꯁꯨꯝ ꯁꯨꯇꯤꯒꯨꯝꯕ ꯑꯗꯩ ꯏꯁꯥꯁꯦ ꯐ꯭ꯔꯤ ꯑꯣꯏꯇꯥꯔꯗꯤ ꯊꯕꯛ ꯌꯨꯝꯒꯤꯁꯨ ꯂꯣꯏꯁꯤꯟꯕ ꯌꯕ ꯂꯣꯏꯁꯤꯟꯒꯦ ꯈꯜꯂꯤ ꯑꯗꯨꯒ ꯃꯔꯛꯇꯁꯨ ꯑꯗꯨꯅ ꯁꯨꯝ ꯄꯨꯔꯥ ꯂꯣꯏꯁꯤꯟꯕ ꯈꯔ ꯂꯩꯗꯧꯗꯨꯁꯨ ꯂꯣꯏꯁꯤꯟꯕ ꯉꯝꯗ ꯇ꯭ꯔꯦ ꯉꯥꯏꯍꯥꯛ ꯂꯩꯒ ꯑꯩꯁꯨ ꯄꯨꯡ ꯇꯔꯥ ꯅꯪꯅꯕ ꯑꯃꯨꯛ ꯆꯠꯇꯣꯏꯅꯦ꯫
ꯍꯣꯏ ꯍꯣꯏ ꯑꯗꯣ ꯍꯧꯖꯤꯛꯁꯦ ꯄꯨꯡ ꯃꯥꯄꯜ ꯇꯥꯔꯦ ꯑꯣ ꯑꯗꯨ ꯀꯩꯅꯣꯗꯤ ꯇꯧꯕ꯭ꯔꯣ? ꯑꯝ ꯍꯧꯖꯤꯛ ꯉꯁꯤꯁꯦ ꯀꯃꯥꯏꯅ ꯋꯦꯗꯔꯁꯇꯤ ꯀꯃꯥꯏꯅ ꯇꯧꯒꯦ ꯅꯨꯡꯁꯥ ꯁꯥꯞ ꯄꯔ ꯅꯠꯇ꯭ꯔꯒꯅ ꯑꯗꯨꯝ ꯅꯣꯡꯒꯨꯝꯕ ꯃꯪꯉꯤꯕꯔ ꯇꯥꯕ꯭ꯔꯥ ꯀꯃꯥꯏꯅ ꯇꯧꯒꯦ꯫ ꯍꯥꯏꯗꯤ ꯑꯗꯨꯝ ꯐꯖꯅ ꯅꯨꯡꯁꯥꯕ ꯉꯥꯟ ꯐꯖꯅ ꯑꯌꯨꯛꯀꯤ ꯊꯣꯛꯐꯝ ꯊꯣꯛꯄ ꯑꯩꯈꯣꯏꯒꯤ ꯌꯥꯝꯅ ꯇꯔꯨ ꯇꯔꯨꯕ ꯑꯃ ꯊꯣꯛꯄ ꯍꯥꯏꯕ ꯑꯃꯁꯨ ꯂꯩꯗꯅꯀꯣ ꯑꯗꯨꯃꯥꯏꯅ ꯇꯧꯕ꯭ꯔꯥ ꯀꯃꯥꯏꯅ ꯇꯧꯋꯤ꯫
ꯑꯩꯈꯣꯏꯅ ꯑꯩꯅ ꯍꯧꯒꯠꯂꯛꯄꯗꯗꯤ ꯋꯦꯗꯔꯁꯦ ꯅꯣꯡꯁꯤ ꯃꯪꯂꯤ ꯃꯪꯂꯤ ꯈꯤꯇꯪ ꯇꯧꯔꯝꯃꯦ ꯑꯗꯣ ꯍꯧꯖꯤꯛꯅ ꯅꯨꯡꯁꯥ ꯀꯕꯥꯛ ꯀꯕꯥꯛ ꯌꯥꯝ ꯌꯥꯛ ꯀꯩ ꯁꯥꯕꯗꯨꯗꯤ ꯑꯣꯏꯗ꯭ꯔꯤ ꯑꯗꯣ ꯁꯥꯔꯛꯀꯅꯤꯅꯗꯤ ꯈꯜꯂꯦ ꯑꯗꯣ ꯍꯧꯖꯤꯛ ꯃꯊꯛꯇ ꯌꯦꯡꯈꯠꯄꯗꯁꯨ ꯑꯗꯨꯝ ꯂꯩꯆꯤꯟꯗꯤ ꯑꯗꯨꯝ ꯊꯥꯡꯉꯤ ꯑꯗꯣ ꯑꯃꯨꯛ ꯃꯥꯡꯉꯤ ꯑꯃꯨꯛ ꯊꯥꯡꯉ ꯁꯨꯝ ꯇꯧꯏ ꯑꯁ ꯑꯗꯣ ꯀꯩꯅꯣ ꯇꯧꯕꯁꯤ ꯌꯥꯎꯋꯦ ꯑꯩꯈꯣꯏ ꯀꯥꯡ ꯑꯍꯧꯕ ꯑꯣꯏꯔꯣ ꯀꯥꯡꯂꯦꯟ ꯑꯣꯏꯔꯣ ꯃꯔꯛꯁꯤꯗ ꯅꯣꯡ ꯇꯤꯀꯠꯇꯅ ꯆꯨꯊꯔꯛꯄ ꯌꯥꯎꯋꯦꯕ ꯑꯩꯈꯣꯏꯅ ꯂꯝꯕꯤꯗ ꯆꯠꯂꯤꯉꯩ ꯀꯥꯡ ꯆꯤꯡꯉꯤꯉꯩ ꯃꯅꯨꯡꯁꯦ ꯑꯗꯣ ꯍꯌꯦꯡꯁꯨ ꯋꯦꯗꯔꯁꯦ ꯑꯗꯨꯝ ꯈꯪꯗꯦ ꯑꯁ ꯑꯗꯣ ꯍꯌꯦꯡ ꯅꯨꯃꯤꯠꯁꯤꯅꯤꯅꯦ ꯍꯌꯦꯡꯒꯤ ꯅꯨꯃꯤꯠ
ꯁꯤꯒꯤ ꯑꯗꯨꯝ ꯑꯗꯨꯝ ꯀꯩꯅꯣ ꯇꯧꯕꯅꯦ ꯀꯥꯡ ꯃꯇꯝꯁꯤꯗ ꯑꯗꯨꯝ ꯅꯣꯡ ꯌꯥꯝ ꯇꯥꯒꯟꯕꯅꯦ ꯑꯗꯒꯤ ꯀꯩꯅꯣ ꯍꯥꯏꯗꯤꯀꯣ ꯀꯥꯡ ꯆꯤꯡꯉꯝꯗꯥꯏ ꯑꯗꯒꯤ ꯀꯥꯡ ꯆꯤꯡꯉ ꯃꯅꯨꯡꯗꯀꯣ ꯍꯥꯏꯗꯤ ꯆꯤꯡꯉꯝꯗꯥꯏꯒꯨꯝꯕ ꯅꯠꯇ꯭ꯔꯒꯅ ꯆꯤꯡꯉꯩ ꯃꯅꯨꯡꯒꯨꯝꯕ ꯅꯣꯡ ꯌꯥꯝ ꯇꯥꯒꯠꯂꯦꯕ ꯑꯩꯈꯣꯏꯅ ꯑꯉꯥꯡ ꯑꯣꯏꯔꯤꯉꯩꯗꯁꯨ ꯑꯗꯨꯝ ꯀꯥꯡꯖꯤꯡꯕ ꯌꯥꯎꯔꯀꯥꯟꯗ ꯑꯩꯈꯣꯏꯒꯤ ꯂꯩꯈꯣꯝꯁꯤꯗꯤ ꯑꯗꯨꯝ ꯊꯣꯛꯑꯦꯅ ꯍꯥꯏꯇꯥꯔꯦ ꯅꯣꯡ ꯇꯥꯒꯦꯔꯥ ꯇꯥꯏꯔꯣꯏꯔꯥ ꯂꯩꯈꯣꯝꯁꯤꯗꯤ ꯑꯗꯨꯝ ꯊꯣꯛꯍꯜꯂꯦ꯫ ꯑꯗꯨꯅ ꯁꯤꯒꯨꯝꯕ ꯃꯇꯝꯖꯦ ꯅꯣꯡ ꯌꯥꯝ ꯇꯥꯕ ꯃꯇꯝꯗꯤ ꯑꯗꯨꯝ ꯑꯣꯏꯒꯟꯕꯅꯦ ꯀꯥꯡ ꯆꯤꯡꯕ ꯃꯇꯝꯖꯦ
ꯃꯥꯥꯅꯦ ꯑꯁ ꯑꯗꯨꯒ ꯍꯌꯦꯡ ꯁꯤꯅꯦ ꯃꯌꯥꯝ ꯀꯣꯏꯕ ꯆꯠꯅꯗꯣꯏꯖꯦ ꯑꯗꯩ ꯒꯥꯔꯤ ꯃꯆꯥ ꯃꯆꯥ ꯒꯥꯔꯤ ꯑꯆꯧꯕꯗ ꯂꯝꯕꯤꯗ ꯑꯗꯒꯤ ꯁꯨꯝ ꯃꯤ ꯀꯤ ꯍꯣꯝ ꯆꯥꯕ ꯑꯗꯒꯤ ꯑꯃꯨꯛ ꯀꯥꯡ ꯆꯤꯡꯕ ꯌꯦꯡꯕ ꯆꯠꯄꯖꯦ ꯍꯌꯦꯡ ꯄꯥꯈꯪ ꯂꯩꯁꯥꯕꯤ ꯀꯌꯥ ꯀꯌꯥ ꯌꯦꯡ ꯆꯠꯅꯔꯛꯇꯣꯏꯅꯦ ꯍꯌꯦꯡꯁꯦ ꯑꯗꯣ ꯑꯈꯣꯏꯗꯤ ꯐꯪꯗ꯭ꯔꯝꯅꯤꯗꯣ ꯁꯤꯟꯐꯝꯖꯤꯅ ꯎꯄꯥꯏ ꯂꯩꯇꯦ
ꯍꯣꯏ ꯑꯗꯨꯁꯨ ꯍꯣꯏ ꯇꯧꯗꯕ ꯌꯥꯗꯕꯅꯤ ꯑꯗꯣ ꯁꯨꯃꯥꯏꯅ ꯀꯥꯡꯒ ꯀꯣꯏꯕ ꯆꯠꯄꯒ ꯍꯥꯏꯕꯒꯤ ꯃꯍꯥꯎꯖꯦ ꯑꯩꯗꯤ ꯈꯪꯉꯛꯇꯦꯕ ꯑꯩꯗꯤ ꯃꯄꯥꯟꯁꯨ ꯌꯥꯝ ꯊꯣꯛ ꯇꯦꯕ ꯌꯨꯝꯗꯒꯤ ꯑꯗꯨꯗꯨꯅ ꯍꯥꯏꯗꯤ ꯀꯩꯅꯣꯒꯨꯝꯕ ꯀꯥꯡꯒꯨꯝꯕ ꯀꯣꯏꯕ ꯆꯠꯄꯁꯦ ꯍꯥꯏꯗꯤ ꯑꯩꯁꯨ ꯆꯠꯁꯨ ꯆꯠꯂꯛ ꯇꯦ ꯑꯗꯨꯒ ꯑ ꯍꯥꯏꯗꯤ ꯁꯤꯒꯨꯝꯕꯩ ꯃꯍꯥꯎꯖꯦ ꯈꯪꯉꯛꯇꯕꯗꯣ ꯑꯩꯉꯣꯟꯗ ꯌꯨꯝꯗꯕꯨꯗꯤ ꯑꯗꯨꯝ ꯏꯃꯥ ꯏꯄꯥꯒ ꯑꯗꯒꯤ ꯑꯈꯣꯏꯒꯤ ꯏꯃꯨꯡꯒꯤ ꯏꯆꯤꯜ ꯏꯅꯥꯎꯁꯤꯡꯒ ꯑꯗꯨꯝ ꯅꯣꯛꯇꯅ ꯈꯦꯗꯅ ꯑꯗꯨꯝꯗꯤ ꯇꯧꯔꯛꯑꯦꯕꯀꯣ ꯑꯗꯩ ꯀꯥꯡ ꯅꯨꯃꯤꯠꯅꯦ ꯉꯥꯛꯇꯪ ꯀꯥꯡ ꯆꯤꯡꯕ ꯈꯣꯠ ꯄ ꯑꯈꯣꯏꯁꯨ ꯑꯈꯣꯏꯒꯤ ꯍꯦꯛ ꯃꯅꯥꯛꯇ ꯀꯩꯅꯣꯝꯃ ꯂꯩꯌꯦꯕꯀꯣ ꯍꯥꯏꯗꯤ ꯃꯟꯗꯤꯔ ꯑꯃ ꯂꯩꯌꯦꯕ ꯑꯗꯨꯒꯤ ꯃꯅꯥꯛꯇꯨꯗ ꯑꯗꯨꯝ ꯑꯗꯨꯗꯒꯤ ꯑꯗꯨꯝ ꯆꯤꯡꯉꯛꯄ ꯏꯅꯛ ꯅꯛꯅꯔꯝꯅꯤꯅ ꯑꯗꯨꯝ ꯑꯗꯩ ꯆꯤꯛꯄꯗꯨꯅ ꯂꯝꯕꯤꯗ ꯉꯥꯛꯇꯪ ꯊꯣꯛꯑ ꯌꯦꯡꯉꯅꯤ ꯑꯗꯩ ꯑꯉꯥꯡ ꯑꯣꯏꯔꯤꯉꯩꯗꯗꯤ ꯉꯥꯛꯇꯪ ꯌꯥꯎꯔꯨꯔꯅꯤ ꯑꯗꯒꯤ ꯀꯩꯅꯣꯁꯨ ꯑꯣꯏꯕꯅꯤꯅꯀꯣ ꯑꯈꯣꯏꯗꯤ ꯀꯩꯅꯣꯁꯨ ꯑꯣꯏꯌꯦ ꯃꯩꯇꯩꯁꯨ ꯑꯣꯏꯌꯦꯕ ꯑꯗꯨꯗꯨꯅ ꯁꯤꯒꯨꯝꯕꯁꯦ ꯌꯥꯝ ꯀꯟꯅꯁꯨ ꯌꯥꯎꯔꯛꯇꯦꯕ ꯑꯈꯣꯏꯗꯤ ꯑꯗꯨꯒ ꯑꯗꯨꯝ ꯑꯗꯨꯝ ꯌꯦꯡꯉꯒ ꯈꯔ ꯑꯗꯨꯝ ꯍꯥꯏꯗꯤ ꯑꯗꯨꯃꯥꯏ ꯑꯗꯨꯝ ꯇꯧꯔꯛꯑꯦ ꯆꯠꯄ ꯈꯣꯠꯄ ꯀꯣꯏꯕꯒꯤ ꯂꯥꯡꯕꯒꯤ ꯀꯩꯅꯣꯗꯨ ꯃꯍꯥꯎꯗꯨꯗꯤ ꯑꯩꯉꯣꯟꯗ ꯐꯪꯉꯛꯇ꯭ꯔꯦ ꯑꯗꯒꯤ ꯑꯗꯨꯝ ꯀꯩ ꯍꯥꯏꯗꯣꯏꯅꯣ ꯑꯗꯨꯝ ꯕꯣꯔꯗꯤꯡꯗꯁꯨ ꯆꯥꯎꯔꯛꯄꯒꯤꯀꯣ ꯈꯪꯉꯛꯇꯕꯤꯗꯣ ꯑꯗꯨꯃꯥꯏꯅ ꯑꯣꯏꯌꯦ ꯑꯗꯨ ꯈꯪꯗꯦ ꯑꯗꯣ ꯍꯧꯖꯤꯛꯀꯥꯟꯁꯦ ꯍꯣꯏ ꯅꯪ ꯉꯁꯥꯏ ꯀꯤꯍꯣꯝ ꯄꯜꯂꯛꯑꯦ ꯑꯗꯣ ꯀꯤꯍꯣꯝꯁꯦ ꯀꯩꯅꯣ ꯇꯧꯋꯦ ꯑꯈꯣꯏꯒꯤ ꯑꯈꯣꯏ ꯌꯨꯝꯂꯣꯡꯝꯒꯤ ꯀꯤꯍꯣꯝꯁꯦ ꯌꯥꯝꯅꯗꯤ ꯍꯥꯎꯕꯅꯦ ꯑꯗꯨ ꯉꯔꯥꯡ ꯑꯈꯣꯏꯒꯤ ꯀꯩꯅꯣꯍꯣꯏ ꯂꯥꯛꯄꯗ ꯏ ꯒꯤꯍꯣꯝ ꯈꯔ ꯄꯣꯔꯛꯑꯦ ꯉꯁꯤꯗꯤ ꯐꯖꯅ ꯆꯥꯊꯔꯅꯤ ꯍꯣꯔꯦꯟ ꯅꯨꯡꯊꯤꯟ
ꯌꯥꯏꯌꯦ ꯑꯗꯣ ꯀꯅꯥꯍꯥꯎꯕ ꯀꯤꯍꯣꯝꯗꯣ ꯃꯣꯔꯣꯛ ꯑꯇꯦꯛꯄꯒꯅꯦ
ꯎꯝ
ꯑꯗꯨ ꯃꯦꯠꯂꯣ ꯑꯗꯨꯒ ꯀꯩꯅꯣꯁꯨ ꯍꯥꯞꯆꯜꯂꯨ ꯑ ꯅꯨꯡꯁꯤꯗꯥꯛ ꯅꯨꯡꯁꯤꯗꯥꯛ ꯈꯔꯒꯖꯨ ꯍꯥꯞꯀꯦꯖꯨ ꯍꯥꯞꯄꯣ
ꯍꯣꯏ
ꯃꯣꯔꯣꯛ ꯑꯇꯦꯛꯄꯅꯗꯤ ꯍꯦꯟꯅ ꯍꯥꯎꯕꯅꯦ ꯑꯗꯣ ꯂꯩꯔꯒꯗꯤ ꯅꯨꯡꯁꯤꯗꯥꯛ ꯍꯥꯞꯄꯣ ꯂꯩꯇ꯭ꯔꯥꯒꯗꯤ ꯈꯪꯗꯦ
ꯍꯣꯏ ꯀꯩꯅꯣ ꯇꯧꯋꯦ ꯃꯣꯔꯣꯛ ꯑꯇꯦꯛꯄꯁꯨ ꯂꯩꯌꯦ ꯑꯗꯨꯒ ꯑꯗꯨꯝ ꯀꯩꯅꯣ ꯇꯧꯔ ꯍꯣꯔꯦꯟ ꯐꯖꯅ ꯈꯥꯏꯔꯒ ꯆꯥꯔꯒꯦ ꯍꯥꯎꯗꯧꯕꯨꯗꯤ ꯌꯥꯝ ꯃꯥꯜꯂꯦ
ꯍꯣꯏ
ꯃꯅꯝꯒꯗꯣ ꯍꯥꯏꯗꯤ ꯕꯪ ꯕꯪ ꯅꯝꯃꯦꯕ ꯉꯔꯥꯡ ꯄꯨꯔꯛꯄꯗꯨꯗ ꯑꯗꯨꯝ ꯕꯦꯛꯇꯣ ꯍꯥꯡꯗꯣꯛꯀꯥꯟꯗ ꯑꯈꯣꯏꯒꯤ ꯀꯩꯅꯣꯁꯤꯒꯤ ꯃꯅꯝꯁꯤꯅ ꯀꯤꯍꯣꯝꯁꯤꯒꯤ ꯃꯅꯝꯁꯤꯅꯅꯦ ꯍꯦꯛꯇ ꯈꯥꯡ ꯂꯥꯛ ꯉꯝꯗꯕꯤꯗꯣ ꯑꯩꯗꯤ ꯉꯔꯥꯡꯁꯦ ꯌꯥꯝ ꯆꯥꯅꯤꯡꯉꯕꯅꯩ ꯑꯗꯨꯗ ꯉꯔꯥꯡꯁꯦ ꯅꯨꯃꯤꯗꯥꯡ ꯑꯣꯏꯕꯁꯤꯗ ꯑꯩꯁꯦ ꯑꯁ ꯆꯥꯁꯟꯂꯥꯔꯣꯏꯒꯦꯗ ꯁꯤꯃꯨꯛ ꯆꯥ ꯁꯟꯂꯒ ꯑꯃꯨꯛ ꯑꯩꯁꯦ ꯍꯥꯏꯗꯤ ꯅꯍꯥꯟꯗꯒꯤ ꯆꯥꯔꯨꯗꯕꯅꯤꯅꯀꯣ ꯅꯥꯗꯧꯒ ꯃꯥꯜꯂꯛꯄꯗꯣ ꯃꯅꯝꯗꯨ ꯇꯥꯕꯗ ꯑꯗꯨꯅ ꯀꯩꯅꯣ ꯇꯧꯔ ꯆꯥꯔꯣꯏ ꯉꯔꯥꯡꯗꯤ ꯆꯥꯒꯤꯗ꯭ꯔꯦꯕ ꯑꯩꯁꯦ ꯑꯗꯣ ꯉꯁꯤꯗꯤ ꯐꯖꯅ ꯍꯣꯔꯦꯟ ꯆꯥꯛ ꯆꯥ ꯇꯣꯛꯑꯒ ꯆꯥꯊꯣꯛꯑꯒꯦ ꯃꯅꯝꯗꯤ ꯐꯖꯅ ꯅꯝꯃꯦ
ꯆꯥꯎ ꯆꯥꯎ ꯑꯩꯁꯨ ꯅꯍꯥꯟ ꯊꯕꯛ ꯆꯠꯂꯨꯕꯗ ꯂꯩꯔꯛ ꯄꯅꯦ ꯑꯍꯨꯝꯈꯛ ꯂꯩꯔꯛꯄꯗꯣ ꯑꯩꯁꯨ ꯑꯃ ꯑꯗꯨꯝ ꯍꯥꯏꯗꯤ ꯌꯥꯝ ꯆꯥꯎꯕꯗꯤ ꯅꯠꯇꯦ ꯀꯤꯍꯣꯝꯁꯦ ꯈꯔꯞ ꯄꯤꯛꯇꯛ ꯂꯥꯛꯇꯛ ꯇꯧꯋꯦꯗꯣ ꯑꯩ ꯑꯃ ꯏꯇꯣꯝ ꯑꯃ ꯆꯥꯊꯣꯛꯈ꯭ꯔꯦ ꯑꯩꯈꯣꯏ ꯏꯌꯥꯝꯕꯅ ꯌꯥꯝ ꯆꯥꯈ꯭ꯔꯦ ꯑꯈꯣꯏ ꯏꯃꯥ ꯑꯗꯨꯃꯥꯏꯅ ꯁꯨꯝ ꯆꯥꯅꯕꯗꯒꯤ ꯂꯩꯇ꯭ꯔꯦ ꯑꯗꯣ ꯉꯔꯥꯡꯁꯨ ꯑꯩꯈꯣꯏ ꯃꯥꯅ ꯑꯅꯤꯈꯛ ꯂꯧꯔꯦ ꯈꯔ ꯆꯥꯎꯔꯞ ꯊꯧꯕꯗꯣ ꯑꯗꯣ ꯑꯃꯗꯤ ꯑꯃꯨꯛ ꯈꯔ ꯆꯥꯎꯕꯅꯤꯅ ꯃꯌꯥꯝ ꯆꯥꯃꯤꯟꯅꯔꯦ ꯑꯗꯨꯒ ꯑꯗꯨ ꯁꯤꯗꯩꯗ ꯑꯃ ꯐꯪꯉꯅꯤ ꯍꯌꯦꯡꯒꯤ ꯀꯥꯡꯒꯤ ꯆꯠꯇꯣꯏꯁꯦ ꯑꯩꯈꯣꯏꯅ ꯎꯝ ꯑ ꯑꯩꯈꯣꯏꯒꯤ ꯍꯩꯔꯨꯛ ꯍꯩꯔꯥ ꯊꯕꯤ ꯂꯐꯣꯏ ꯀꯤꯍꯣꯝ ꯑꯗꯒꯤ ꯁꯦꯝꯦꯡ ꯀꯣꯝꯂꯥ ꯑꯗꯒꯤ ꯅꯥꯁꯄꯇꯤ ꯁꯤꯒꯨꯝꯕꯁꯦ ꯌꯥꯝ ꯆꯥꯕ ꯐꯒꯅꯤ ꯑꯗꯨꯗꯤ ꯀꯥꯡ ꯃꯅꯨꯡ ꯌꯥꯝ ꯐꯪꯉꯦ ꯍꯥꯏꯕꯀꯣ ꯏꯁꯩꯒꯤ ꯆꯠꯄꯁꯤꯅꯁꯨ ꯃꯤꯅ ꯂꯥꯏꯗ ꯀꯠꯄꯒꯤ ꯀꯩꯅꯣꯗꯣ ꯑꯗꯨꯝ ꯄꯤꯔꯛꯑꯦꯕꯀꯣ
ꯑ ꯍꯣꯏ
ꯐꯗꯤ ꯐꯗꯣꯏꯅꯤ ꯍꯩꯥ ꯆꯕꯁꯨ ꯌꯥꯝ ꯐꯩꯌꯦ ꯑꯩꯈꯣꯏꯒꯤ ꯁꯝꯅ ꯍꯥꯏꯔꯕꯗ ꯊꯣꯡ ꯌꯥꯎ ꯑꯆꯥꯣꯠꯆꯥꯗꯣꯏ ꯁꯔꯨꯛ ꯑꯩ ꯍꯩ ꯔꯥ ꯑꯃꯨꯕ ꯑꯗꯒꯤ ꯍꯩꯒꯨꯝꯕ ꯃꯄꯨꯡ ꯐꯥꯕ ꯄꯣꯠꯁꯦ ꯆꯥꯕ ꯍꯦꯟꯅ ꯌꯥꯝ ꯐꯕꯖꯥꯠꯅꯤꯗ
ꯍꯣꯏ ꯍꯣꯏ ꯐꯕꯅꯦ ꯑꯗꯨꯅ ꯏꯁꯛ ꯍꯥꯏꯗꯤ ꯀꯩꯅꯣꯁꯨ ꯑꯗꯨꯝ ꯏꯁꯥ ꯏꯔꯨꯁꯨ ꯐꯕ ꯍꯥꯏꯇꯥꯔꯦꯅꯦꯀꯣ ꯍ
ꯎꯝ
ꯑꯗꯣ ꯍꯧꯖꯤꯛꯇꯤ ꯀꯩꯅꯣꯁꯨ ꯅꯪꯅ ꯀꯩꯅꯣ ꯄꯜꯂꯛꯑꯒ ꯅꯥꯁꯄꯇꯤ ꯄꯜꯂꯛꯑꯒ ꯅꯥꯖꯄꯇꯤꯁꯨ ꯌꯥꯝ ꯍꯥꯎꯕꯅꯦ ꯀꯩꯅꯣ ꯇꯧꯕꯗꯣ ꯍꯧꯖꯤꯛ ꯃꯇꯝꯗ ꯐꯪꯕꯗꯨꯀꯣ ꯅꯥꯁꯄꯇꯤꯒꯗꯣ ꯆꯥꯒꯦꯗ ꯁꯤꯗꯁꯨ ꯊꯣꯛꯑꯦ ꯅꯥꯁꯄꯇꯤꯗꯣ ꯑꯗꯣ ꯅꯥꯁꯄꯇꯤꯁꯦ ꯃꯈꯜ ꯑꯅꯤ ꯁ ꯁꯨꯏꯑꯕ ꯍꯥꯏꯗꯤ ꯑꯃ ꯈꯤꯇꯪ ꯀꯩꯅꯣ ꯇꯧꯕ ꯑꯃꯒ ꯈꯔ ꯇꯨꯝꯂꯞ ꯇꯧꯕ ꯑꯃꯒ ꯑꯗꯒꯤ ꯈꯔ ꯃꯇꯨꯝ ꯇꯥꯕ ꯍꯥꯏꯇꯥꯔꯦꯅꯦ ꯑꯗꯨꯃꯥꯏꯅ ꯑꯅꯤ ꯊꯣꯛ ꯊꯣꯛꯑꯦꯕ ꯑꯗꯣ ꯐꯪꯕꯗꯤ ꯂꯣꯏ ꯐꯪꯉꯦ ꯑꯗꯣ ꯑꯩꯈꯣꯏ ꯁ꯭ꯋꯥꯏꯗ ꯑꯗꯨꯝ ꯍꯧꯖꯤꯛꯀꯤ ꯑꯍꯥꯟꯕꯗ ꯐꯪꯉꯝꯗꯦꯕꯀꯣ ꯑꯩꯈꯣꯏꯒꯤ ꯍꯧꯖꯤꯛ ꯑꯩꯈꯣꯏꯔꯣꯝꯗ ꯐꯪꯕ ꯑꯃ ꯃꯇ ꯇꯥꯕꯗꯣ ꯑꯗꯣ ꯍꯧꯖꯤꯛꯀꯥꯟꯗꯤ ꯌꯥꯝ ꯊꯣꯛꯑꯦ ꯉꯔꯥꯡ ꯅꯍꯥꯟ ꯊꯣꯛꯍꯧꯕꯅꯦ ꯑꯩꯁꯦ ꯂꯩꯔꯨꯒꯦꯗꯣ ꯉꯔꯥꯡꯁꯨ ꯀꯩꯊꯦꯜꯁꯦ ꯆꯠꯇ꯭ꯔꯦꯕ ꯑꯩꯁꯦ ꯑꯗꯨꯒ ꯅꯍꯥꯟꯗꯤ ꯆꯠꯄꯩ ꯅꯍꯥꯟ ꯆꯠꯀꯥꯟꯗꯅ ꯌꯥꯎꯔꯝ ꯎꯔꯝꯗꯕ ꯑꯗꯩ ꯂꯩꯔꯛꯇ꯭ꯔꯦ ꯑꯗꯣ ꯉꯔꯥꯡꯁꯨ ꯆꯠꯇ꯭ꯔꯦ ꯍꯌꯦꯡ ꯍꯣꯔꯦꯟꯗꯤ ꯆꯠꯂꯒ ꯑꯗꯨꯏꯅ ꯄꯣꯇꯤꯗꯣ ꯑꯩꯁꯨ ꯈꯔ ꯂꯩꯒꯦ ꯇꯧꯕꯅꯦ ꯍꯥꯏꯗꯤ ꯍꯥꯎꯋꯤꯗꯅ ꯃꯇꯝ ꯃꯇꯝꯒꯤ ꯍꯩ ꯍꯥꯏꯁꯦ ꯃꯇꯝ ꯃꯇꯝꯗ ꯊꯣꯛꯄꯅꯤꯅ ꯑꯗꯨꯗꯣ ꯁꯤꯗꯁꯨ ꯐꯪꯉꯦ ꯑꯗꯨꯒ ꯃꯣꯏ ꯁ꯭ꯋꯥꯏꯒꯤꯗꯤ ꯑꯗꯨꯝ ꯐꯪꯕꯤ ꯑꯗꯨꯝ ꯗꯤ ꯑꯗꯨꯝ ꯃꯈꯜ ꯑꯃ ꯑꯇꯨꯝꯕꯤꯗꯨꯗꯤ ꯑꯗꯨꯝ ꯐꯪꯉꯦꯕ ꯑꯗꯨꯗꯤ ꯑꯗꯨꯝ ꯍꯥꯎꯕ ꯑꯗꯨꯝ ꯍꯥꯎꯕꯗꯤ ꯍꯥꯎꯋꯦ ꯊꯨꯝꯃꯦ ꯑꯗꯨꯒ ꯑꯃ ꯃꯇꯝ ꯃꯇꯝꯒꯤ ꯊꯣꯛꯄ ꯄꯗꯨꯅꯗꯤ ꯍꯦꯜꯂꯦꯕ ꯃꯍꯥꯎꯗꯣ ꯑꯗꯨꯃꯥꯏꯅ ꯇꯧꯋꯦ ꯑꯗꯒꯤ ꯍꯧꯖꯤꯛꯁꯦ ꯊꯕꯤ ꯊꯕꯤ ꯍꯥꯏꯔꯒ ꯊꯕꯤ ꯑꯃ ꯑꯩꯅ ꯍꯧꯖꯤꯛ ꯌꯥꯝ ꯆꯠꯅꯤꯡ ꯊꯕꯤ ꯑꯃ ꯂꯩ ꯑꯃ ꯊꯕꯤ ꯑꯃ ꯑꯆꯧꯕꯤ ꯑꯃ ꯂꯩꯕꯗꯣ ꯀꯔꯤ ꯍꯥꯏꯈ꯭ꯔꯦ ꯈꯪꯗꯦ ꯑꯃ ꯊꯕꯤ
ꯑꯥꯎ ꯑꯩꯈꯣꯏꯒꯤ ꯊꯕꯤꯁꯦ ꯑꯅꯤ ꯁꯨꯏꯌꯦ ꯀꯥꯂꯦꯟ ꯊꯕꯤ ꯍꯥꯏꯕ ꯑꯃ ꯀꯣ ꯃꯆꯥ ꯃꯆꯥ ꯑꯄꯤꯛꯄꯗ ꯑꯗꯨꯒꯨꯝꯕ ꯑꯗꯒꯤ ꯁꯥꯥꯡ ꯉ ꯑꯃ ꯑꯆꯧꯕ ꯑꯃ ꯂꯩꯕꯅꯦꯕ ꯑꯗꯨꯁꯨ ꯑ ꯑꯗꯣ ꯑꯩ ꯋꯥꯈꯟꯗꯗꯤꯀꯣ ꯑ ꯃꯌꯥꯝꯅ ꯁꯨꯝ ꯁꯣꯝꯗꯗꯤ ꯍꯥꯎꯋꯦꯅ ꯆꯥꯟꯅꯕꯁꯦꯣꯏ ꯀꯥꯂꯦꯟ ꯊꯥꯕꯤ ꯊꯕꯤ ꯃꯆꯥ ꯃꯆꯥꯗ ꯑꯗꯨꯅꯅ ꯍꯥꯎꯋꯦ ꯍꯥꯎꯁꯨ ꯍꯥꯎꯋꯦ ꯑꯗꯨꯅꯁꯨ
ꯍꯣꯏ ꯊꯕꯤ ꯃꯆꯥ ꯃꯆꯥꯗꯨꯗꯤ ꯑꯗꯨꯝ ꯊꯣꯛꯏꯗꯅꯀꯣ ꯆꯍꯤ ꯑꯃ ꯑꯗꯨꯝꯒꯤ ꯑꯗꯨ ꯍꯧꯖꯤꯛ ꯀꯤ ꯑꯃ ꯊꯕꯤ ꯑꯃ ꯑꯆꯧꯕꯤꯗꯣ ꯑꯗꯨꯗꯨꯗꯤ ꯀꯩꯅꯣ ꯇꯧꯋꯤꯗꯅ ꯃꯇꯝ ꯑꯃꯈꯛꯇꯪ ꯊꯣꯛꯄꯅꯦꯕ ꯑꯗꯨꯏꯗꯣ ꯊꯕꯤ ꯑꯆꯧꯕꯤꯗꯣ
ꯎꯝ
ꯑꯗꯨ ꯈꯣꯡꯗ꯭ꯔꯨꯝꯒꯤ ꯇꯥꯏꯞꯇꯒ ꯇꯧꯔꯒ ꯑꯦ ꯅꯠꯇꯦ ꯀꯩꯅꯣ ꯑꯩꯈꯣꯏ ꯇꯣꯔꯣꯕꯣꯠꯀꯤ ꯇꯥꯏꯞꯇ ꯇꯧꯔꯒ ꯍꯥꯏꯗꯤ ꯆꯥꯎꯅ ꯑꯃ ꯊꯣꯛꯏꯗꯅ ꯑꯗꯨꯒꯤꯗꯣ ꯍꯧꯖꯤꯛꯀꯤ ꯀꯥꯡ ꯃꯇꯝ ꯁ꯭ꯋꯥꯏꯗ ꯊꯣꯛꯄ ꯃꯥꯜꯂꯦ ꯑꯗꯨꯒꯤꯗꯣ ꯑꯗꯨ ꯑꯗꯨꯗꯣ ꯍꯥꯏꯗꯤ ꯑꯃꯨꯛꯇꯪ ꯄꯤꯁ ꯑꯃꯒꯨꯝꯕꯒ ꯀꯛꯑꯒ ꯍꯥꯏꯗꯤ ꯌꯥꯝ ꯆꯥꯎꯕꯅꯤꯅꯀꯣ ꯑꯗꯨꯗꯣ ꯍꯥꯎꯕꯅꯦ ꯑꯗꯨꯒꯤ ꯇꯣꯉꯥꯟꯕ ꯃꯅꯝ ꯑꯃꯁꯨ ꯂꯩꯕꯅꯦꯕ ꯍꯥꯏꯗꯤ
ꯎꯝ
ꯊꯕꯤ ꯃꯆꯥꯒꯤꯗꯨꯅ ꯃꯅꯝ ꯑꯃ ꯂꯩꯖꯔꯦꯅꯀꯣ ꯍꯧꯖꯤꯛꯀꯤ ꯑꯆꯧꯕꯤꯗꯨꯒꯤ ꯃꯅꯝ ꯑꯃ ꯇꯣꯉꯥꯟꯅ ꯍꯥꯏꯗꯤ ꯑꯩꯗꯤ ꯍꯥꯎꯋꯦ ꯑꯗꯨꯒꯤ ꯊꯕꯤ ꯑꯆꯧꯕꯤꯗꯣ
ꯑꯗꯒꯤ ꯊꯕꯤꯁꯦ ꯀꯩꯅꯣꯁꯨ ꯍꯥꯎꯕꯅꯦ ꯑꯩꯈꯣꯏ ꯊꯕꯤ ꯁꯤꯡꯖꯨ ꯍꯥꯏꯒꯗ꯭ꯔꯥ ꯃꯀꯛ ꯃꯀꯛ ꯁꯣꯏꯔꯒ ꯃꯣꯔꯣꯡ ꯃꯦꯄꯗ ꯀꯣꯠꯂ ꯆꯥꯔꯁꯨ ꯌꯥꯔꯦ ꯇꯣꯠꯁꯜꯂ ꯆꯥꯔꯁꯨ ꯑꯩꯗꯤ ꯑꯗꯨꯃꯥꯏꯅ ꯍꯦꯛ ꯆꯥꯒꯂꯑꯦ ꯑꯗꯒꯤ ꯑꯃꯨꯛ ꯆꯥꯛ ꯆꯥꯕꯗ ꯑ ꯍꯤꯡꯅ ꯑꯗꯨꯝ ꯆꯤꯛꯑ ꯆꯥꯕ ꯑꯗꯨꯃꯥꯏꯅ ꯑꯃ ꯇꯧꯔꯦ ꯑꯗꯨꯒ ꯊꯕꯤꯁꯦ ꯆꯝꯐꯨꯠꯇ ꯍꯥꯞꯄꯕꯨꯗꯤ ꯌꯥꯏꯑꯦꯕ ꯑꯗꯣ ꯆꯝꯐꯨꯠ ꯑꯣꯏꯅ ꯆꯥꯕꯁꯤꯗꯤ ꯃꯍꯥꯎ ꯋꯥꯠꯄ꯭ꯔꯥ ꯈꯜꯂꯦꯗ ꯃꯥꯗꯤ ꯍꯤꯡꯅ ꯑꯣꯏꯅ ꯆꯥꯕꯅ ꯍꯦꯜꯂꯦꯕ ꯍꯥꯎꯕ
ꯑꯥꯎ ꯍꯤꯡꯅ ꯆꯥꯕꯅ ꯍꯦꯜꯂꯦ ꯑꯗꯨꯒ ꯑꯩꯅ ꯑꯩꯅ ꯇꯧꯗꯣꯏꯁꯤꯅ ꯊꯕꯤꯁꯦ ꯀꯩꯒꯨꯝꯕ ꯆꯝꯐꯨꯠ ꯐꯨꯠꯂꯦꯅ ꯈꯜꯂꯗꯤ ꯑꯩꯈꯣꯏꯒꯤ ꯌꯥꯝꯅ ꯀꯩꯅꯣ ꯇꯧꯍꯟꯗꯕꯤꯗ ꯃꯨꯜꯍꯟꯗꯕꯤꯗꯀꯣ ꯉꯥꯛꯇꯪ ꯈꯇꯪ ꯐꯠ ꯂꯥꯎꯒꯩ ꯈꯇꯪ ꯀꯩꯅꯣ ꯃꯩꯒꯤ ꯃꯅꯤꯟ ꯈꯤꯇꯪ ꯇꯪꯍꯟꯕꯤꯗꯣ ꯑꯗꯨꯃꯥꯏꯅ ꯇꯧꯔꯒ ꯑꯗꯨ ꯑꯗꯨꯅ ꯑꯗꯨ ꯍꯥꯏꯗꯤ ꯁꯪꯂꯤ ꯁꯪꯂꯤ ꯍꯥꯏꯗꯤ ꯁꯪꯉꯒ ꯁꯪꯂꯤ ꯁꯪꯂꯤ ꯃꯥꯒꯤ ꯁꯨꯗꯨ ꯃꯥꯡꯍꯟꯗꯕꯤꯗꯀꯣ ꯑꯗꯨꯃꯥꯏꯅ ꯌꯥꯝ ꯆꯝ ꯍꯥꯏꯗꯤ ꯉꯥꯛꯇꯪ ꯉꯥꯛꯇꯪ ꯐꯨꯠꯂꯒꯅꯦ ꯑꯗꯨꯃꯥꯏꯅ ꯇꯧꯕꯗꯨꯗꯗꯤ ꯍꯥꯎꯗꯤ ꯍꯥꯎꯕꯅꯦ ꯉꯥꯟꯕꯣꯏ ꯀꯩꯕꯣꯏ ꯇꯧꯕꯗꯣ ꯑꯗꯨꯅꯗꯤ ꯍꯥꯎꯗꯤ ꯍꯥꯎꯋꯦ ꯊꯕꯤꯁꯦ ꯑꯗꯨꯒ ꯈ꯭ꯋꯥꯏꯗꯒꯤꯩ ꯍꯥꯎꯕꯩ ꯑꯗꯨꯝ ꯀꯩꯅꯣ ꯆꯝꯅ ꯀꯛꯑꯒ ꯆꯥꯕꯗꯨꯅ ꯑꯗꯨꯝ ꯍꯥꯎꯋꯤꯗ ꯑꯗꯒꯤ ꯀꯩꯅꯣ ꯑ ꯊꯕꯤ ꯍꯧꯖꯤꯛꯀꯤ ꯃꯆꯥ ꯃꯆꯥ ꯑꯃ ꯑ ꯁꯪꯕ ꯃꯆꯥ ꯃꯆꯥꯗꯨꯗꯤ ꯁꯂꯥꯏꯠꯀꯨꯝꯕ ꯆꯥꯕꯁꯨ ꯌꯥꯝ ꯍꯥꯎꯋꯤꯗꯅꯀꯣ
ꯍꯥꯎꯋꯤ
ꯑꯗꯒꯤ ꯈꯪꯗꯦ ꯑꯩꯗꯤ ꯍꯣꯔꯦꯟꯁꯨ ꯈꯔ ꯑꯝꯇ ꯂꯩꯔꯛ ꯇꯥꯔꯦ ꯑꯩꯅ ꯍꯧꯖꯤꯛ ꯎꯁꯣꯞ ꯆꯠꯇꯣꯏꯁꯦ ꯍꯜꯂꯛꯄꯗ ꯑꯩꯈꯣꯏꯒꯤ ꯊꯕꯤꯒꯨꯝꯕ ꯑꯗꯒꯤ ꯀꯣꯠꯂ ꯆꯥꯕ ꯑꯗꯩ ꯑꯩꯅ ꯀꯣꯕꯤ ꯐꯨꯜꯒꯨꯝꯕ ꯁꯤꯒꯨꯝꯕꯁꯤꯁꯨ ꯀꯣꯠꯂ ꯆꯥꯕꯁꯨ ꯌꯥꯝ ꯍꯩꯅꯖꯩꯌꯦꯕꯀꯣ ꯑꯗꯨꯒ
ꯎꯝ
ꯑꯩꯈꯣꯏꯒꯤ ꯌꯥꯔꯒꯗꯤ ꯅꯨꯡꯁꯤ ꯊꯥꯛꯁꯤꯁꯨ ꯅꯣꯡꯃꯩ ꯈꯔ ꯈꯔ ꯑꯗꯨꯝ ꯆꯥꯕꯤꯕ ꯑꯗꯨꯝ ꯑꯁꯪ ꯑꯃꯥꯟꯒꯨꯝꯕ ꯀꯣꯠꯂ ꯆꯥꯕ ꯑꯗꯩ ꯍꯩ ꯔꯥ ꯁꯤꯒꯨꯝꯕꯁꯦ ꯌꯥꯝꯅ ꯆꯥꯎ ꯍꯥꯏꯕꯅꯦ ꯑꯗꯣ ꯉꯝꯗꯦꯕ ꯑꯩꯈꯣꯏꯁꯨ ꯍꯥꯏꯕꯗꯤ ꯂꯣꯏꯊꯣꯛꯈꯤꯕꯅ ꯍꯥꯟꯕ ꯌꯨꯝ ꯗꯤ ꯍꯧꯍꯧꯗꯕ ꯑꯗꯨꯃꯥꯏꯅ ꯇꯧꯕ ꯌꯥꯎꯋꯦ ꯑꯗꯣ ꯉꯝꯅꯕꯗꯤ ꯍꯣꯠꯅꯔꯤ ꯈꯒ ꯑꯗꯨꯝ ꯊꯥꯎ ꯊꯨꯝ ꯌꯥꯝꯅ ꯑꯉꯧꯕ ꯆꯥꯗꯣꯏ ꯁꯔꯨꯛꯄꯄꯗꯤ ꯑꯗꯨꯅ ꯐꯕꯖꯥꯠꯅꯤ
ꯍꯣꯏ ꯀꯩꯅꯣ ꯑꯁꯪꯕꯒꯨꯝꯕ ꯆꯥꯕꯁꯦ ꯑꯁꯤꯅꯗꯤ ꯐꯕꯖꯥꯠꯅꯤ ꯑꯗꯨꯒ ꯀꯣꯠꯂꯒ ꯆꯥꯕꯁꯨ ꯌꯥꯝ ꯄꯥꯝꯃꯦ ꯑꯩꯗꯤ ꯑꯗꯨꯝ ꯀꯣꯠꯂꯒ ꯆꯥꯏꯌꯦꯕ ꯑꯗꯣ ꯁꯤꯒꯨꯝꯕꯁꯤꯅꯗꯤ ꯐꯗꯤ ꯐꯕꯅꯤ ꯑꯗꯨꯝ ꯑꯁꯪꯕ ꯈꯣꯠꯂꯒ ꯆꯥꯕꯁꯦ ꯃꯣꯔꯣꯛ ꯃꯦꯠꯄꯅꯤ ꯈꯪꯗꯦ ꯑꯗꯨꯝ ꯑꯗꯒꯤ ꯀꯩꯅꯣꯁꯦ ꯄꯦꯔꯨꯛꯇꯨ ꯄꯦꯔꯨꯛꯇꯨ ꯀꯣꯠꯂꯒ ꯆꯥꯕꯁꯨ ꯌꯥꯝ ꯍꯥꯎꯋꯦ
ꯎꯝ ꯍꯥꯎꯋꯦ ꯍꯥꯎꯋꯦ ꯎꯝ ꯑꯩꯗꯤ ꯄꯦꯔꯨꯛꯇꯣ ꯑꯁ ꯍꯤꯡꯅꯒ ꯑꯌꯨꯛꯇꯒꯗꯤ ꯑꯗꯨꯝ ꯆꯥꯏꯌꯦ ꯍꯥꯏꯕꯗꯤ ꯈꯔ ꯈꯔ ꯑꯩꯈꯣꯏꯒꯤꯖꯨ ꯈꯔ ꯍꯧꯔꯤꯕꯀꯣ ꯑꯗꯨꯗꯣ ꯍꯦꯛꯑꯒ ꯑꯗꯨꯝ ꯈꯔ ꯈꯔ ꯆꯥꯏ ꯑꯗꯣ ꯉꯁꯤꯒꯤꯖꯨ ꯊꯃꯝꯃꯤ ꯆꯥꯗꯤ ꯆꯥꯗ꯭ꯔꯤ ꯍꯧꯖꯤꯛꯁꯦ ꯑꯩ ꯁꯨꯝ ꯊꯕꯛ ꯆꯤꯟꯃꯟꯕꯩ ꯆꯥꯕ ꯁꯪꯗꯕ ꯑꯩꯅ ꯑꯗꯨꯝ ꯈꯛꯇꯪꯒ ꯑꯗꯨꯒ ꯊꯕꯤ ꯑꯃꯒ ꯂꯩꯍꯧꯕꯅꯦ ꯑꯗꯨꯗꯣ ꯑꯌꯨꯛꯀꯤ ꯑꯣꯏꯅ ꯑꯩꯖꯦ ꯉꯁꯥꯏ ꯑꯥ ꯎꯝ ꯀꯩꯅꯣꯗꯣ ꯑꯩꯅ ꯖꯤꯔꯥ ꯇꯤꯡꯉꯥ ꯊꯛꯑꯦ ꯍꯥꯏꯕꯗꯣ ꯑꯗꯨ ꯈꯤꯇꯪ ꯊꯛꯈ꯭ꯔꯦ ꯑꯗꯨꯒ ꯏꯁꯤꯡ ꯈꯔ ꯊꯛꯆꯟꯒ꯭ꯔꯦ ꯑꯗꯨꯒ ꯑꯩ ꯍꯦꯛ ꯏꯔꯨꯖꯕ ꯂꯣꯏꯔꯒ ꯒ꯭ꯌꯥꯟ ꯇꯥꯅ ꯆꯥꯔꯒꯦ ꯍꯥꯏꯕꯗꯤ ꯃꯇꯝꯗꯣ ꯌꯥꯔꯛꯑꯔꯣꯏ ꯅꯠꯇ꯭ꯔꯗꯤ ꯀꯨꯏꯔꯗꯧꯕ ꯑꯩꯉꯣꯟꯗ ꯑꯗꯨꯒꯤꯅꯤꯗ
ꯑꯗꯨ ꯀꯩꯅꯣꯗꯤ ꯖꯤꯔꯥ ꯖꯤꯔꯥ ꯊꯛꯑꯦꯅ ꯍꯥꯏꯔꯤꯁꯤ ꯖꯤꯔꯥꯁꯤ ꯀꯩꯅꯣ ꯇꯧꯔꯒ ꯊꯛꯏꯔꯣ ꯅꯠꯇ꯭ꯔꯥ ꯗꯥꯏꯔꯦꯛ ꯇꯤꯡꯉꯒ ꯊꯛꯏꯔꯣ ꯅꯠꯇ꯭ꯔꯒꯅ ꯑꯩꯈꯣꯏꯒꯤ ꯐꯨꯠꯂꯒ ꯊꯛꯏꯔꯕ ꯃꯩꯗ ꯁꯥꯍꯜꯂꯒ
ꯖꯤꯔꯥꯥꯁꯦ
ꯖꯤꯔꯥꯁꯦ ꯑꯥ ꯍꯣꯏ
ꯑꯩꯗ ꯅꯣꯡꯃ ꯒ꯭ꯂꯥꯁ ꯑꯝꯗ ꯍꯥꯞꯄꯒ ꯇꯤꯡꯉꯥ ꯊꯝꯃꯝꯕ ꯑꯃ ꯀꯣ ꯅꯠꯇ꯭ꯔꯒꯅ ꯑꯩꯈꯣꯏꯒꯤ ꯅꯣꯡꯉꯥꯜꯂꯥ ꯇꯤꯡꯍꯧꯗ꯭ꯔꯒ ꯅꯨꯃꯤꯠꯇꯨꯒꯤꯔꯥ ꯄꯨꯔꯥ ꯈꯤꯇꯪ ꯆꯥꯝꯊꯣꯛꯑꯒ ꯏꯁꯤꯡꯗ ꯕ꯭ꯔꯣꯡ ꯕ꯭ꯔꯣꯡ ꯁꯧꯍꯟꯕꯗ ꯃꯥꯏ ꯃꯆꯨꯝꯗꯣ ꯑꯗꯨꯝ ꯊꯣꯛꯄꯅꯦꯕ ꯑꯗꯨꯏ ꯃꯆꯨꯝꯗ ꯊꯛꯄꯩ ꯋꯥꯅꯤꯗ
ꯑꯗꯨ ꯁꯨꯃꯥꯏ ꯇꯧꯁꯤꯁꯦ ꯇꯥꯕ꯭ꯔꯥ ꯎꯝ ꯀꯩꯅꯣ ꯇꯧꯁꯦ ꯑꯩꯗꯣ ꯃꯇꯝ ꯑꯩꯈꯣꯏꯒꯤ ꯂꯥꯏꯒꯤ ꯆꯪꯕꯩ ꯃꯇꯝ ꯌꯧꯔꯛꯑꯅꯤ ꯑꯗꯨꯗ ꯀꯩꯅꯣ ꯇꯧꯔꯒꯦ ꯑꯩꯈꯣꯏꯒꯤ ꯏꯔꯨꯂꯨꯖꯅꯕ ꯇꯧꯔꯒꯦ ꯊꯝꯃꯒꯦꯀꯣ
ꯍꯣꯏ ꯍꯣꯏ ꯊꯝꯃꯣ ꯊꯝꯃꯣ
ꯎꯝ